ꯍꯜꯂꯣ ꯍꯜꯂꯣ ꯎꯝ ꯍꯜꯂꯣ ꯑ ꯍꯣꯏ ꯇꯥꯏꯌꯦ ꯍꯣꯏ ꯇꯥꯏꯌꯦ
ꯕꯖꯥꯔ ꯂꯩꯕ꯭ꯔꯣ
ꯍꯥ
ꯌꯨꯝ ꯂꯩꯕ꯭ꯔꯣ ꯅꯠꯇ꯭ꯔꯒ ꯀꯗꯥꯏ ꯂꯩꯕ꯭ꯔꯣ ꯅꯪꯕꯣ꯫
ꯍꯣꯏ ꯌꯨꯝꯗ ꯂꯩꯌꯦ ꯍꯧꯒꯠꯄꯗ ꯉꯥꯏꯔꯤ꯫
ꯒꯥꯔꯤ ꯃꯈꯣꯟ ꯇꯥꯕꯀꯣ꯫
ꯍꯣꯏ ꯑꯁꯤꯗ ꯇꯔꯐꯇ ꯑꯁꯤ ꯂꯝꯕꯤ ꯃꯄꯥꯟꯗ ꯂꯩꯕꯅꯦꯕ꯫ ꯁꯤ ꯃꯤ ꯕꯣꯜ ꯁꯥꯟꯅꯕꯁꯤꯡꯒꯤꯅꯤꯗ꯫
ꯌꯨꯝꯗ ꯂꯩꯔꯦ ꯍꯧꯒꯠꯄꯗ ꯉꯥꯏꯔꯦ ꯍꯦꯛ ꯍꯧꯒꯠꯄꯒ ꯑꯩꯁꯦ ꯃꯨꯠ ꯊꯨꯒꯥꯏꯈ꯭ꯔꯕꯅꯤ꯫ ꯃꯤꯒ ꯌꯦꯠꯅꯕꯒꯦ ꯑꯣ꯫ ꯏꯆꯦ ꯑꯃꯗ ꯑꯩꯈꯣꯏꯗ ꯍꯥꯟꯅ ꯂꯩꯔꯝꯕ ꯏꯆꯦ ꯑꯃ ꯂꯩꯕꯅꯦꯕ꯫ ꯑꯗꯨꯅ ꯑꯩꯒꯤ ꯕꯨꯀꯤ ꯂꯧꯕꯅꯦ ꯕꯨꯀꯤ ꯂꯧꯕꯅꯦꯕꯀꯣ꯫
ꯑꯣ꯫
ꯕꯨꯀꯦꯁꯦꯢ ꯊ꯭ꯔꯤ ꯐꯤꯐꯇꯤꯅꯤ ꯅꯠꯇꯦꯍꯦ꯫ ꯀꯩꯅꯣꯗꯣ ꯀꯔꯤꯔꯣ ꯀꯩꯅꯣꯒꯤ ꯃꯃꯥꯗꯣ ꯍꯥꯏꯕꯅꯦ
ꯑꯣ ꯀꯩꯅꯣꯒꯤ ꯃꯃꯥ ꯅꯣꯏ ꯂꯩꯃꯤꯟꯅꯝꯗꯣ꯫
ꯍꯣꯏ꯫
ꯑꯣ ꯑꯗꯣ ꯃꯥꯗꯤ ꯑꯗꯨꯕꯨ ꯀꯤ ꯀꯩꯗꯧꯗꯣꯏꯕ꯫
ꯃꯅꯥꯎ ꯅꯨꯄꯤ ꯑꯩꯉꯣꯟꯗ ꯄꯤꯕꯅꯦꯕ ꯅꯍꯥꯟꯗꯣ ꯕꯔꯗꯦ꯫ ꯑꯃ ꯑꯗꯨꯒꯤ ꯑꯗꯨ ꯄꯩꯁꯥꯗꯣ ꯑꯩꯅ ꯅꯤꯕꯅꯦꯕ ꯅꯍꯥꯟꯗꯒꯤ ꯑꯩ ꯅꯤꯗꯦꯕꯀꯣ ꯃꯥ ꯅꯍꯥꯟ ꯌꯨꯝ ꯆꯠ ꯑꯗꯨꯗꯒꯤ ꯅꯤꯕꯅꯦꯕ ꯑꯩꯅ꯫ ꯄꯩꯁꯥꯗꯣ ꯍꯥꯏꯕꯗꯤ ꯎꯝ ꯀꯔꯤꯔꯥ꯫ ꯑ ꯑꯦꯅ ꯅꯤꯕꯁꯦ ꯈꯔ ꯀꯨꯏꯈꯔꯕꯅꯦꯅ ꯑꯩ ꯄꯩꯁꯥ ꯂꯩꯇ꯭ꯔꯦ꯫ ꯄꯩꯁꯥꯗꯣ ꯊꯔꯛꯈ꯭ꯔꯣ ꯍꯥꯏꯕ꯫ ꯑꯩ ꯄꯩꯁꯥꯗꯣ ꯁꯨꯛꯂꯩ ꯂꯩꯇ꯭ꯔꯕꯅꯦ ꯍꯥꯏꯕꯀꯣ꯫ ꯍꯣꯏ ꯅꯍꯥꯟꯗꯤ ꯍꯣꯏ ꯍꯌꯦꯡ ꯊꯥꯔꯛꯀꯦ ꯍꯥꯏꯈ꯭ꯔꯦꯀꯣ ꯇꯥꯕ꯭ꯔꯥ? ꯑꯣ ꯍꯌꯦꯡ ꯊꯥꯔꯛꯈ꯭ꯔꯦ ꯍꯥꯏꯈ꯭ꯔꯦꯀꯣ ꯑꯗꯨꯒ ꯃꯊꯪ ꯑꯃꯨꯒ ꯂꯩꯈ꯭ꯔꯦ꯫ ꯊꯛ ꯀꯨꯏꯅ ꯂꯩꯈ꯭ꯔꯒ ꯑꯃꯨꯛ ꯀꯣ ꯎꯝ ꯈꯔ ꯀꯨꯏꯅ ꯂꯠꯇꯦ ꯑꯗꯨꯒ ꯅꯦꯛꯁ ꯗꯦꯁꯨ ꯑꯩ ꯔꯤꯃꯥꯏꯟ ꯇꯧꯕꯅꯦꯕꯀꯣ ꯑꯗꯨꯝ ꯑꯗꯨ ꯔꯤꯃꯥꯏꯟ ꯇꯧꯕꯀꯥꯟꯗ ꯑꯩꯗꯣ ꯑꯩ ꯀꯩꯅꯣꯝꯃ ꯇꯧꯗꯕꯒꯤ ꯐꯪꯗꯕꯅꯦ ꯚꯣꯏꯁꯇ ꯊꯥꯔꯛꯄꯅꯦꯕ ꯑꯗꯨꯁꯨ ꯍꯥꯏ ꯈꯔ ꯅꯍꯥꯟ-ꯅꯦ-ꯅꯦꯕ ꯑꯗꯨ ꯐꯤꯁ ꯗꯦꯗꯔ ꯑꯃ ꯑꯣꯏꯕꯅꯦꯕ꯫ ꯑꯗꯨꯏ ꯉꯔꯥꯡ ꯑꯃꯨꯛ ꯑꯩꯅ ꯀꯣ ꯊꯥꯈ꯭ꯔꯣ ꯍꯥꯏꯕꯅꯦꯕꯦ ꯇꯤꯈꯇꯪ ꯊꯥꯕꯅꯦꯕ
ꯑꯣ
ꯌꯨꯡꯕꯤꯗꯤ ꯑꯗꯨꯝ ꯀꯩꯅꯣꯝꯃ ꯇꯧꯕꯒꯅꯦꯕꯀꯣ ꯑꯗꯨꯒꯤ ꯑꯩꯅ ꯑꯗꯨꯝ ꯍꯥꯏꯕꯅꯦꯕ ꯑꯃꯨꯛꯀ ꯍꯥꯏꯕꯅꯦꯕ ꯊꯥꯈ꯭ꯔꯣꯅ ꯍꯥꯏꯕꯅꯦꯕ ꯑꯗꯨꯒ ꯑꯃꯨꯛꯀ ꯔꯤꯄ꯭ꯂꯥꯏ ꯍꯟꯗ꯭ꯔꯦꯕ ꯗꯨꯇꯀꯤ ꯅꯍꯥꯟꯗꯩ ꯅꯍꯥꯟꯗꯒꯤ ꯅꯪ ꯊꯥꯔꯛꯄ ꯀꯥꯎꯒꯅꯣ ꯍꯥꯏꯕꯗꯒꯤ ꯃꯥ ꯔꯤꯄ꯭ꯂꯥꯏ ꯍꯦꯟꯗ꯭ꯔꯦꯀꯣ ꯑꯗꯨꯒ ꯉꯔꯥꯡ ꯉꯔꯥꯡ ꯉꯔꯥꯡꯁꯨ ꯑꯃꯨꯛꯀ ꯊꯥꯏꯀꯣ ꯑꯌꯨꯛꯇꯁꯨ ꯑꯗ ꯏꯚꯤꯅꯤꯡ ꯋꯥꯏꯗꯨꯁꯨ ꯑꯃꯨꯛꯀ ꯍꯥꯏ ꯊꯥꯏꯀꯣ ꯑꯩꯅ ꯊꯥꯔꯨꯅ ꯍꯥꯏꯕꯅꯦꯀꯣ ꯑꯗꯨꯒ ꯇꯨꯁꯨ ꯊꯥꯗ꯭ꯔꯦꯀꯣ ꯑꯗꯨꯏ ꯉꯁꯥꯏ ꯉꯁꯥꯏ ꯑꯌꯨꯛꯇꯁꯨ ꯑꯩ ꯊꯥꯕꯅꯦꯕ ꯃꯉꯣꯟꯗ ꯀꯔꯤ ꯊꯥꯗ꯭ꯔꯤꯕ꯭ꯔꯣꯒꯨꯝꯕ ꯍꯥꯏꯕꯗꯣ ꯈꯥꯏꯇꯦꯛ ꯁꯅꯦꯕ ꯑꯗꯨꯕꯨ ꯉꯁꯥꯏꯅꯀꯣ ꯏꯁꯇꯦꯇꯁ ꯍꯥꯞꯂꯝꯕꯀꯣ
ꯎꯝ
ꯇꯥꯕ꯭ꯔꯥ
ꯑꯣ ꯑꯣ ꯁ꯭ꯇꯦꯇꯁꯇ ꯀꯔꯤ ꯍꯥꯞꯄ
ꯏꯁꯇꯦꯇꯁ ꯍꯥꯞꯂꯝꯕ ꯑꯗꯨꯒꯤ ꯑꯩꯅꯀꯣ ꯏꯁꯇꯦꯇꯁ ꯁꯨꯒꯤꯅꯨ ꯍꯥꯏꯕ ꯐꯥꯄ ꯑꯩꯅ ꯑꯗꯨꯒꯤ ꯑꯩ ꯊꯥꯈ꯭ꯔꯦꯀꯣ ꯑꯗꯨ ꯑꯩꯅ ꯀꯣꯜ ꯇꯧꯈ꯭ꯔꯕꯅꯦꯕꯀꯣ ꯀꯣꯜ ꯗꯥꯏꯔꯦꯛ ꯀꯣꯜ ꯇꯧꯔꯒ ꯁꯨꯃꯥꯏꯅ ꯍꯥꯏꯕꯅꯦꯕ ꯂꯩ ꯍꯥꯏꯕꯅꯦꯕ ꯅꯪ ꯀꯔꯤꯔꯣ ꯑꯩꯒꯤ ꯑꯩꯅ ꯄꯩꯁ ꯊꯥꯎ ꯊꯥꯎ ꯍꯥꯏꯕꯁꯦ ꯀꯌꯥꯝ ꯀꯨꯏꯈ꯭ꯔꯕ꯭ꯔꯣ ꯑꯗꯨꯒꯨꯝꯕ ꯍꯥꯏꯕꯅꯦꯕꯀꯣ ꯑꯩꯁꯨ ꯁꯥꯎꯔꯒ ꯍꯥꯏꯈ꯭ꯔꯕꯅꯦꯕ ꯑꯩ ꯍꯦꯛ ꯍꯧꯒꯠꯄꯗ ꯉꯥꯏꯔꯤꯕꯀꯣ ꯑꯗꯨꯁꯨ ꯑꯩ ꯆꯨꯔꯨꯗ꯭ꯔꯗꯤ ꯑꯩ ꯁꯥꯎꯔꯝꯗꯕꯁꯨ ꯌꯥꯏꯑꯕ ꯑꯗꯨꯃꯛ ꯈꯪꯕ꯭ꯔ ꯖꯁ ꯍꯥꯏꯕꯗꯤ ꯑꯗꯨꯝ ꯍꯣꯏ ꯐꯪꯗꯕꯁꯨ ꯌꯥꯏꯒꯨꯝꯕ ꯈꯟꯕ ꯌꯥꯏꯑꯕ ꯑꯗꯨ ꯃꯥꯒꯤꯗꯣ ꯑꯣꯏꯗ꯭ꯔꯕꯅꯦꯕ ꯑꯗꯨꯝ ꯍꯥꯏꯕꯒꯤ ꯑꯩꯁꯨ ꯁꯥꯎꯈ꯭ꯔꯝꯅꯦꯕ ꯑꯗꯨꯒꯤ ꯍꯥꯏꯕ ꯀꯔꯤꯅꯣ ꯅꯪ ꯄꯩꯁꯥ ꯊꯥ ꯊꯥꯔꯔꯣꯏꯗꯕꯔꯣ ꯑꯗꯨꯒꯨꯝꯕ ꯍꯥꯏꯕꯗꯣ ꯊꯔꯛꯈ꯭ꯔꯣ ꯀꯔꯤ ꯇꯧꯕ꯭ꯔꯣ ꯍꯥꯏꯕꯒꯤ ꯃꯥꯗꯣ ꯁꯪꯗꯦ ꯀꯔꯤ ꯇꯧꯗꯦ ꯑꯗꯨꯒꯤꯅꯦ ꯍꯥꯏꯕ ꯑꯦꯠꯂꯤꯁꯇꯨꯗꯤ ꯅꯪ ꯑꯩꯒꯤ ꯇꯦꯛꯁ ꯔꯤꯄ꯭ꯂꯥꯏ ꯇꯧꯑꯣꯅ ꯑꯩꯅ ꯍꯥꯏꯕꯅꯦꯕ ꯑꯦꯠꯂꯤꯁ ꯑꯩꯅ ꯑꯩꯒꯤ ꯇꯦꯛꯁꯇꯣ ꯔꯤꯄ꯭ꯂꯥꯏ ꯇꯧ‌‌‍‍‌ꯑꯣ ꯑꯗꯨ ꯑꯣꯏꯔꯗꯤ ꯅꯪ ꯅꯪꯂꯣꯏꯗꯕ ꯑꯣꯏꯔꯗꯤ ꯑꯗꯨꯝ ꯍꯥꯏꯌꯨ ꯑꯩ ꯅꯍꯥꯟꯁꯨ ꯅꯪ ꯄꯩꯁꯥ ꯂꯩꯇꯦ ꯍꯥꯏꯔꯗꯤ ꯑꯩ ꯀꯔꯤꯁꯨ ꯍꯥꯏꯔꯝꯂꯣꯏꯗꯕꯅꯤ ꯅꯪꯅ ꯂꯩꯌꯦ ꯍꯥꯏꯔꯒ ꯅꯦꯛꯁ ꯗꯦ ꯅꯦꯛꯁ ꯗꯦ ꯍꯥꯏꯔꯒ ꯉꯥꯏꯍꯜꯂꯒ ꯊꯝꯕꯅꯦꯕ ꯑꯗꯨꯒꯤ ꯇꯥꯏꯞꯅꯦꯕ ꯃꯥꯗꯣ ꯑꯩꯗꯨ ꯄꯨꯔꯥ ꯁꯥꯎꯈ꯭ꯔꯕꯅꯦꯕ ꯑꯗꯨꯒꯤ ꯑꯗꯨꯒꯤ ꯁ꯭ꯇꯦꯇꯁ ꯁ꯭ꯇꯦꯇꯁꯁꯨ ꯑꯃꯨꯛ ꯍꯥꯞꯈ꯭ꯔꯕꯒꯤ ꯑꯣ ꯅꯪ ꯁ꯭ꯇꯦꯇꯁꯇꯤ ꯍꯥꯞꯅꯉꯥꯏ ꯃꯇꯝ ꯂꯩꯔꯒ ꯑꯩꯒꯤ ꯇꯦꯛꯁꯇꯤ ꯀꯔꯤ ꯍꯟꯅꯤꯡꯉꯥꯏ ꯃꯇꯝ ꯂꯩꯇꯕ꯭ꯔꯥꯅ ꯑꯩꯅ ꯍꯥꯏ ꯈ꯭ꯔꯕꯅꯦꯕ
ꯎꯝ
ꯗꯨꯒꯤ ꯁꯥꯎꯔꯒ ꯑꯩꯅ ꯁ꯭ꯇꯦꯇꯁꯇꯗꯤ ꯍꯥꯞꯅꯤꯡꯉꯥꯏ ꯈꯪꯉꯦ ꯍꯥ ꯀꯔꯤ ꯀꯔꯥ ꯍꯥꯏꯔꯒ ꯑꯩꯗꯣ ꯁꯥꯎꯔꯒꯀꯣ ꯑꯣ ꯑꯩꯗꯣ ꯅꯪꯗꯕꯩ ꯒꯤꯅꯦ ꯏꯁꯤꯗ ꯏꯄꯨꯈꯣꯏꯅꯁꯨ ꯐꯣꯟ ꯄꯥꯏꯕꯗꯨꯀꯥꯟꯗ ꯅꯪꯒꯤ ꯃꯦꯁꯦꯁꯇꯨ ꯂꯩꯇꯕꯒꯤ ꯎꯗꯕꯅꯦ ꯋꯥꯆꯞꯇꯤ ꯆꯪꯈ꯭ꯔꯕ ꯅꯠꯇ꯭ꯔꯣ ꯃꯥ ꯋꯥꯆꯞꯇꯤ ꯆꯪꯔꯒ ꯁ꯭ꯇꯦꯇꯁꯇꯤ ꯍꯥꯞꯄ ꯅꯪꯕ ꯅꯠ ꯇ꯭ꯔꯣ ꯑꯗꯨꯒ ꯀꯔꯤ ꯀꯔꯤ ꯂꯩꯕ꯭ꯔꯥ ꯗꯤꯇꯦꯜꯁꯇꯣ ꯑꯗꯨꯒ ꯃꯤꯒꯤ ꯄꯩꯁꯥ ꯄꯩꯁꯥꯅꯦꯕ ꯄꯤꯅꯤꯡꯉꯥꯏꯗꯣ ꯑꯗꯨꯒꯤ ꯑꯩꯗꯣ ꯁꯥꯎꯈ꯭ꯔꯕ
ꯃꯤ ꯃꯤ ꯑꯝ ꯃꯤ ꯑꯃꯒꯤ ꯀꯣꯜ ꯂꯥꯛꯑꯦ ꯄꯥꯏꯒꯦꯔꯥ ꯄꯥꯏꯁꯤꯔꯥ
ꯎꯝ ꯎꯝ ꯃꯥ ꯄꯥꯏꯒꯅꯨ ꯑꯗꯨꯒꯤ ꯑꯗꯨꯒ ꯀꯩꯅꯣꯃ ꯇꯧꯔꯒ ꯑꯗꯨꯃꯥꯏꯅ ꯇꯧꯔꯒ ꯑꯗꯨꯒꯤꯗꯤ ꯑꯩ ꯐꯣꯟ ꯊꯝ ꯀꯣ ꯑꯃꯨꯛꯀ ꯐꯣꯟꯁꯦ ꯃꯥꯅ ꯇꯧꯔꯛꯄꯅꯦꯕ ꯑꯁꯦꯡꯕ ꯀꯣꯜꯗ ꯑꯩꯗꯤ ꯋꯥꯆꯞꯇ ꯗꯥꯏꯔꯦꯛ ꯇꯧꯕꯅꯦꯕ ꯑꯗꯣ ꯀꯣꯜ ꯇꯧꯔꯛꯄ ꯑꯗꯨꯀꯥꯟꯗ ꯑꯩꯅ ꯑ ꯀꯛꯑꯦ ꯃꯥꯅ ꯍꯥꯏꯕ ꯅꯪ ꯀꯔꯤꯔꯣ ꯀꯔꯤ ꯅꯪꯒꯤ ꯄꯩꯁꯥꯗꯣ ꯊ꯭ꯔꯤ ꯐꯤꯞ ꯇꯤꯒꯤꯗꯃꯛꯇ ꯑꯗꯨꯗ ꯕꯥꯏꯕꯅꯦꯕꯀꯣ ꯑꯗꯨ ꯑꯗꯨꯗ ꯀꯔꯤꯒꯤꯅ ꯑꯗꯨꯛ ꯁꯥꯎꯔꯒ ꯀꯔꯤ ꯀꯔꯥ ꯑꯩꯒꯤ ꯁ꯭ꯇꯦꯇꯁ ꯅꯨꯡꯇꯁ ꯀꯔꯤ ꯄꯜꯂꯒ ꯍꯥꯏꯕ꯭ꯔꯣ ꯍꯥꯏꯕꯅꯦꯕꯀꯣ ꯑꯩꯁꯨ ꯐꯪꯗꯦꯗ ꯍꯥꯏꯕꯗꯨꯗꯤ ꯑꯗꯨ ꯑꯦꯠꯂꯤꯁ ꯅꯪꯗꯣ ꯃꯤ ꯃꯤ ꯀꯩꯅꯣꯃ ꯇꯧꯗꯦ ꯍꯥꯏꯔꯗꯤ ꯅꯪ ꯆꯪꯕ ꯀꯥꯟꯗ ꯁ꯭ꯇꯦꯇꯁ ꯍꯞꯅꯤꯡꯉꯥꯏ ꯃꯇꯝꯗꯤ ꯂꯩꯔꯒ ꯆꯪꯕ ꯅꯠꯇ꯭ꯔꯣ ꯑꯗꯨ ꯑꯣꯏꯗꯤ ꯅꯪꯒꯤ ꯇꯦꯛꯁꯃꯛꯇ ꯂꯩ ꯠꯇꯦ ꯍꯥꯏꯕꯅꯦꯕ ꯃꯆꯤꯟ ꯊꯤꯕꯅꯦꯕ ꯑꯗꯨ ꯑꯩꯗꯣ ꯍꯦꯟꯅ ꯍꯦꯟꯅ ꯁꯥꯎꯈ꯭ꯔꯕꯅꯦꯕ ꯑꯗꯨꯒ ꯊꯛꯁꯤ ꯀꯥꯁꯤ ꯂꯩꯇꯦ ꯅꯪꯒꯤ ꯑꯍꯟꯒꯨꯝꯕꯗ ꯑꯗꯨꯒꯨꯝꯕ ꯍꯥꯏꯔꯒ ꯀꯣ ꯊꯛꯁꯤ ꯈꯥꯁꯤ ꯂꯩꯌꯣ ꯀꯔꯤ ꯑꯗꯨꯒꯨꯝꯕꯒꯤꯗꯃꯛꯇ ꯀꯔꯤ ꯀꯔꯥ ꯍꯥꯏꯔꯒ ꯐꯣꯟꯗꯨ ꯊꯝꯃꯔꯕ ꯅꯦꯕ ꯑꯗꯨꯒꯤ ꯑꯩꯅ ꯁ꯭ꯇꯦꯠ ꯋꯥꯆꯦꯞꯇ ꯇꯦꯛꯁ ꯊꯥꯕꯅꯦꯕ ꯑꯩꯒꯤ ꯄꯩꯁꯥ ꯈꯛꯇꯣ ꯊ꯭ꯔꯤ ꯐꯤꯐꯇꯤ ꯈꯛꯇꯣ ꯍꯜꯂꯛꯑꯣꯅ ꯍꯥꯏꯕꯅꯦꯕ ꯑꯩꯅ ꯈꯪꯕ꯭ꯔꯥ ꯇꯨ ꯐꯤꯐꯇꯤ ꯈꯛꯇꯣ ꯑꯩꯅ ꯈꯜꯂ ꯍꯩꯕꯅꯦꯕ
ꯃꯥꯗꯤ ꯏꯀꯥꯏꯗꯦ
ꯗꯣ
ꯃꯣꯏ ꯃꯤ
ꯋꯥꯔꯤꯁꯦ ꯑꯁꯤꯗ ꯑꯁꯤꯗ ꯀꯩꯅꯣꯝꯃ ꯇꯧꯕ ꯌꯥꯗꯦꯕ ꯑꯩ ꯀꯩꯅꯣꯝꯃ ꯇꯧꯗꯕꯒꯤꯀꯣ ꯍꯥꯏꯅꯤꯡꯗꯕꯅꯦ ꯑꯁ ꯉꯥꯡꯅꯤꯡꯗꯕ ꯑꯗꯨꯒꯤ ꯑꯩꯗꯣ ꯍꯧꯖꯤꯛ ꯃꯨꯠ ꯁ꯭ꯄꯣꯜ ꯇꯧꯔꯒ ꯑꯩꯒꯤ ꯃꯨꯠꯁꯦ ꯏꯁ꯭ꯄꯣꯜ ꯇꯧꯔꯒ ꯂꯩꯕꯅꯦꯕ ꯍꯧꯁꯦ ꯑꯩ ꯍꯧꯒꯠꯄꯗ ꯉꯥꯏꯔꯤ ꯉꯁ ꯉꯥꯏꯅꯒꯤ ꯑꯩ ꯇꯨꯝꯃꯒ ꯂꯩꯕꯅꯦ ꯑꯁꯥꯏꯏꯗꯒꯤ ꯑꯩ ꯇꯨꯝꯔꯒ ꯂꯩꯕꯅꯦꯕꯀꯣ ꯑꯗꯨꯒ ꯍꯧꯖꯤꯛ ꯈꯛꯇ ꯍꯧꯒꯠꯂꯤꯑꯕ ꯍꯧꯒꯠ ꯀꯞꯄꯒ ꯏꯆꯦꯅꯒꯣ ꯍꯥꯏꯕꯅꯦꯕ ꯑꯩꯒꯤꯡ ꯑꯁꯤꯗꯣ ꯇꯇ ꯁꯥꯏꯠꯈ꯭ꯔꯕꯗ ꯑꯩꯗꯣ ꯐꯧꯒꯠꯂꯒ ꯈꯛꯇꯪ ꯂꯩꯔꯒ ꯀꯣꯀꯣꯗꯣ ꯇꯧꯈ꯭ꯔꯕꯅꯦꯕ ꯑꯗꯨꯒ ꯑꯩꯗꯣꯥꯎ ꯁꯥꯎꯈ꯭ꯔꯕꯒꯤ ꯑꯗꯨꯝ ꯆꯩꯈ꯭ꯔꯕꯗꯣ ꯍꯣꯏ ꯑꯩꯅ ꯍꯥꯏꯔꯝꯕꯗꯣ ꯍꯥꯔ ꯁꯣꯠ ꯂꯩꯔꯝꯕꯁꯨ ꯌꯥ ꯕꯥꯏ ꯕꯠ ꯁꯤ ꯗꯤꯖꯔꯞ ꯗꯦꯠ ꯑꯣꯀꯦ ꯃꯥ ꯗꯤꯖꯥꯔꯞ ꯇꯧꯋꯦ ꯑꯗꯨꯒꯤꯗꯣ ꯑꯗꯨ ꯋꯥꯠꯊꯣꯡ ꯋꯥꯠꯂꯤꯕꯅꯦꯀꯣ ꯀꯥꯁ ꯍ ꯑ ꯂꯣꯡ ꯏꯁꯇꯣꯔꯤ ꯏꯖ ꯕꯤꯍꯥꯏꯟ
ꯑꯥ
ꯑꯗꯨꯗꯤ ꯑꯩ ꯀꯩꯅꯣꯝꯃ ꯇꯧꯔꯔꯣꯏꯒꯦ ꯍꯥꯏꯔꯔꯣꯏꯒꯦ
ꯅꯠꯇꯦꯗ ꯏꯀꯥꯏꯕ ꯈꯪꯗꯦꯕ ꯑꯃ ꯄꯩꯁꯥ ꯇꯣꯟ ꯇꯣꯜꯂꯝꯗ꯭ꯔꯗꯤ ꯃꯥꯅ ꯍꯥꯏꯔꯤꯗꯣ ꯆꯨꯝꯃꯦꯕꯀꯣ ꯑꯍꯟꯗ ꯑꯗꯨꯃꯥꯏꯅ ꯆꯥꯒꯠ ꯆꯥꯒꯠ ꯍꯣꯢ
ꯀꯣ ꯃꯥꯅꯀꯣ ꯑꯩꯉꯣꯟꯗ ꯁꯨꯃꯥꯏꯅꯁꯨ ꯍꯥꯏꯕꯅꯦꯕ ꯅꯪ ꯄꯩꯁꯥ ꯊꯧꯕꯗꯣ ꯐꯖꯅ ꯊꯧꯋꯣ ꯐꯖꯅ ꯊꯧꯋꯣ ꯑꯁꯤ ꯀꯩꯅꯣ ꯑꯣꯏꯔꯝꯗ꯭ꯔꯗꯤ ꯅꯪꯉꯣꯟꯗꯁꯨ ꯊꯧꯕ ꯑꯣꯏꯔꯝꯃꯗꯤꯕ꯭ꯔꯣ ꯑꯩꯉꯣꯟ ꯑꯩꯅꯒ ꯃꯤꯒꯤ ꯄꯩꯁꯥ ꯇꯣꯟꯕ ꯑꯣꯏꯔꯗꯤ ꯑꯩꯗꯤ ꯍꯧꯖꯤꯛꯇꯣ ꯃꯤꯒꯤ ꯄꯩꯁꯥ ꯇꯣꯜꯂꯦꯅ ꯑꯩꯁꯨ ꯈꯪꯉꯤꯅ ꯑꯗꯨ ꯑꯩꯗꯤ ꯑꯦ ꯑꯩꯗꯤ ꯃꯤꯉꯣꯟꯗꯗꯣ ꯑꯗꯨꯝ ꯉꯥꯏꯕꯤꯌꯣꯒꯨꯝꯕ ꯍꯥꯏꯌꯦꯕ ꯃꯥ ꯅꯪꯗꯅꯤꯡꯉꯥꯏ ꯑꯣꯏꯔꯗꯤ ꯑꯩꯁ ꯁꯤꯗ ꯅꯪꯍꯟꯒꯦꯒꯨꯝꯕ ꯑꯗꯨ ꯔꯤꯄ꯭ꯂꯥꯏ ꯇꯧꯗꯦꯕ ꯃꯥꯗꯣ
ꯍꯣꯏ ꯃꯥꯅꯦ ꯃꯥ ꯑꯗꯨ
ꯑꯕ ꯑꯃ ꯌꯥꯎꯋꯦꯕ ꯃꯤ ꯃꯉꯣꯟꯗ ꯈꯪꯕ꯭ꯔꯥ ꯑꯗꯨꯒꯤ ꯁꯥꯎ
ꯑꯍꯥꯟ ꯑꯣꯏꯕꯒꯤ ꯄ
ꯑꯦ ꯀꯔꯤ ꯑꯗꯨꯒꯨꯝꯕ ꯃꯋꯥ ꯑꯩꯅ ꯑꯗꯨ ꯑꯍꯟ ꯑꯣꯏꯔꯒ ꯔꯦꯁꯄꯦꯛ ꯊꯝꯅꯤꯉꯥꯏꯒꯤ ꯃꯤ ꯅꯠꯇꯦ ꯑꯗꯨ ꯈꯪꯕ꯭ꯔꯥ ꯂꯣꯏꯈ꯭ꯔꯦ ꯋꯥꯔꯤ ꯃꯉꯣꯟꯗ ꯑꯩꯅ ꯀꯔꯤꯒꯤ ꯔꯦꯁꯄꯦꯛ ꯊꯝꯒꯦꯔꯥ ꯃꯉꯣꯟꯗꯕꯨ
ꯅꯠꯇꯦ ꯅꯣꯏ ꯂꯩꯃꯤꯟꯅꯩ ꯍꯥꯏ ꯍꯥꯏꯗꯤ ꯅꯣꯏ ꯌꯨꯝ ꯑꯃꯗ ꯂꯩꯃꯤꯟꯅꯕꯗꯨꯔꯣ
ꯍꯣꯏ ꯌꯨꯝ ꯑꯃꯗ ꯂꯩꯃꯤꯟꯅꯕ ꯕꯠ ꯗꯤꯐ꯭ꯔꯦꯟ ꯔꯨꯝꯗꯤ ꯗꯤꯐ꯭ꯔꯦꯟ ꯗꯤꯐ꯭ꯔꯦꯟꯗ ꯂꯩꯕ
ꯎꯝ ꯈꯪꯗꯦꯀꯣ ꯑꯩ ꯀꯥꯎꯈ꯭ꯔꯦꯀꯣ
ꯀꯩꯅꯣ ꯃꯥꯒꯤꯗꯣ ꯑꯩꯈꯣꯏ ꯁꯥꯔꯒꯤꯗꯣ ꯁꯥꯔ ꯍꯥꯟꯅ ꯐꯤꯖꯤꯛꯁ ꯂꯥꯎꯕꯗꯣ ꯍꯥꯏ ꯁ꯭ꯀꯨꯜꯗ ꯑꯗꯨꯒꯤ ꯃꯅꯥꯎꯅꯨꯄꯤꯗꯣ
ꯑꯣ ꯑꯗꯨꯗꯤ ꯍꯣꯏ ꯀꯣ ꯆꯨꯝꯃꯦ ꯆꯨꯝꯃꯦ
ꯈꯪꯕ꯭ꯔꯥ ꯍꯣꯏ ꯍꯣꯏ ꯃꯆꯥ ꯑꯅꯤ ꯂꯩꯈ꯭ꯔꯕꯗꯣ
ꯃꯥꯗꯤ ꯉꯝꯃꯤꯅ
ꯑ ꯑꯦꯁ ꯇꯧ ꯉꯝꯃꯤꯅꯦ ꯌꯥꯔꯦ ꯌꯥꯔꯦ ꯐꯠꯇꯕ ꯋꯥ ꯁꯂꯥꯏ ꯕꯣꯔꯗ ꯌꯨꯁ ꯇꯧ ꯎꯝ
ꯑꯗꯨ ꯄꯩꯁꯥꯗꯨꯗꯤ ꯃꯥꯁꯨ ꯂꯩꯔꯝꯅꯤꯅ ꯑꯗꯨ ꯑꯗꯨꯗꯤ ꯃꯥꯗꯤ ꯌꯥꯍꯟꯁꯨ ꯑꯍꯟꯅꯤꯅ ꯑꯗꯨ ꯄꯩꯁꯥ ꯈꯤꯇꯪꯕꯨ
ꯀꯔꯤꯗꯤ ꯑꯦꯛꯁꯄꯦꯛ ꯎꯝ ꯀꯔꯤ ꯑꯦꯛꯁꯄꯦꯛ ꯇꯧꯕ ꯁꯥꯕ꯭ꯔꯣ ꯅꯪꯅ ꯑꯃꯨꯛꯀ ꯢꯁ ꯀꯟꯗꯤ ꯁꯟꯖꯦ ꯀꯔꯤꯁꯨ ꯈꯪꯕ ꯅꯠꯇꯦ ꯅꯪ ꯀꯔꯤ
ꯅꯠꯇꯦꯗ ꯍꯣꯏ ꯑꯗꯨꯝ ꯃꯁꯛꯇꯣ ꯃꯥꯟꯗꯕ ꯀꯣ ꯕꯩꯁꯥ ꯂꯩꯔꯣꯏꯗꯕ
ꯐꯠꯇꯕ ꯃꯤꯅꯦ ꯈꯪꯕ꯭ꯔꯥ ꯑꯩꯅ ꯉꯥꯡꯔꯒ ꯂꯩꯕꯁꯦ
ꯃꯥꯗꯤ ꯂꯨꯄꯥ ꯇꯔꯥ ꯂꯩꯇꯅ ꯃꯤ ꯄꯣꯠꯇꯤ ꯀꯃꯥꯏꯅ ꯁꯣꯜꯂꯤꯕꯅꯣ ꯃꯥꯗꯤ
ꯑ ꯑꯗꯨꯒꯤ ꯑꯗꯨꯒꯤ ꯋꯥ ꯑꯩꯁꯨ ꯀꯔꯤꯁꯨ ꯈꯟꯗꯦꯕ ꯑꯗꯨꯕꯨꯗꯤ ꯈꯟꯗꯦ ꯍꯣꯏ ꯃꯤ ꯑꯩꯒꯤ ꯑꯩꯒꯤ ꯄꯣꯠ ꯂꯧꯔꯒ ꯃꯣꯏ ꯄꯩꯁꯥ ꯄꯤꯗꯕꯁꯨ ꯂꯩꯔꯝꯒꯅꯤ ꯑꯩ ꯀꯔꯤꯁꯨ ꯃꯤꯉꯣꯟꯗ ꯄꯩꯁꯥ ꯊꯧꯔꯒ ꯁꯨꯃꯥꯏꯅ ꯍꯥꯔꯁ ꯋꯥꯔꯗ ꯌꯨꯁ ꯇꯧꯕꯁꯦ ꯑꯍꯥꯟꯕꯁꯨ ꯑꯣꯏꯔꯝꯒꯅꯤ ꯀꯥꯁ ꯊꯗꯤꯖ ꯇꯁꯄ
ꯎ
ꯃꯥꯒꯤ ꯔꯤꯄ꯭ꯂꯥꯏ ꯇꯧꯗꯕ ꯇꯧꯗꯕ ꯅꯠꯇ꯭ꯔꯁꯨ ꯄꯔꯁꯣꯅꯦꯜ ꯑꯣꯏꯅ ꯑꯩꯅ ꯁꯥꯎꯅꯤꯡꯕꯁꯨ ꯂꯩꯕꯒꯤ ꯑꯗꯨꯝ ꯗꯥꯏꯔꯦꯛ ꯉꯥꯡꯕꯅꯦꯗ ꯑꯩꯁꯨ
ꯍꯣꯏ ꯅꯠꯇꯦ ꯅꯣꯏ ꯄꯨꯟꯅ ꯂꯩꯃꯤꯟꯅꯕ ꯀꯥꯟꯗ ꯑꯉꯥꯡ ꯑꯉꯥꯡꯒꯤ ꯃꯇꯧ ꯑꯃ ꯂꯩꯅꯀꯣ ꯑꯩꯈꯣꯏ ꯂꯦꯡꯒꯥꯥꯛꯒꯤ ꯃꯇꯧ ꯑꯗꯨꯃꯥꯏꯅ ꯇꯧꯅꯨꯕ ꯅꯠꯇ꯭ꯔꯒ ꯑꯍꯟ
ꯅꯣ ꯅꯣ ꯂꯩ ꯑꯩꯈꯉꯣꯟꯗꯗꯤ ꯇꯧꯗꯦ ꯑꯩ ꯑꯩꯈꯣꯏꯉꯣꯟꯗ ꯇꯧꯋꯦ ꯍꯥꯏꯕ ꯅꯠꯇꯕꯀꯣ ꯑꯗꯨ ꯑꯃ ꯑꯗꯨꯃ ꯇꯧꯗꯕ ꯑꯗꯨꯝ ꯄꯔꯁꯅꯦꯜꯂꯤ ꯑꯣꯏꯅ ꯌꯥꯅꯤꯡꯗꯕ
ꯎꯝ
ꯂꯨꯗꯕ ꯁꯪꯁꯀꯨꯇꯤꯗ ꯈꯪꯗꯦ ꯅꯨꯡꯁꯤꯗꯕ ꯑꯩꯅ ꯅꯨꯡꯁꯤ ꯅꯨꯡꯁꯤꯕ ꯍꯦꯛꯇ ꯅꯨꯡꯁꯤꯔꯛꯇꯕꯒꯤꯅꯦꯅ
ꯃꯆꯥꯁꯨ ꯄꯨꯟꯅ ꯂꯩꯕ ꯅꯣꯏꯕꯣ ꯃꯣꯏ ꯄꯨꯟꯅ ꯂꯩꯕ ꯉꯥꯟꯅꯣꯏ
ꯑꯈꯣꯏꯁꯔ ꯀꯃ ꯂ ꯂꯩꯦ ꯃꯣꯏꯗꯤ
ꯑꯗꯨ ꯃꯣꯏꯗꯤ ꯑꯗꯨꯗ ꯀꯩꯗꯧꯕ ꯂꯩꯕ ꯂꯥꯛꯄ ꯃꯥꯜꯦ ꯃꯣꯏ ꯀꯔꯤ ꯊꯕꯛ ꯂꯩꯕ
ꯃꯣꯏꯗꯤ ꯑꯣ ꯏꯌꯥꯝꯕ ꯑꯗꯣ ꯃꯥꯒꯤ ꯅꯨꯄꯥꯁꯨ ꯁꯤꯗ ꯄꯥꯔꯠ ꯇꯥꯏꯝ ꯇꯧꯋꯤꯅ ꯑꯗꯣ ꯃꯥꯁꯨ ꯑꯁꯤ ꯀꯩꯅꯣꯃꯗ ꯁ꯭ꯀꯨꯜꯗ ꯀꯥꯇꯤꯟꯗ ꯌꯥꯎꯕꯅꯦꯕ
ꯎꯝ
ꯇꯩ ꯌꯥꯥꯎꯕ ꯇꯄꯤꯅꯦꯗ ꯑꯩꯗꯣ ꯍꯦꯛ ꯍꯧꯒꯠꯄꯒ ꯑꯩꯒꯤ ꯃꯨꯠꯇꯁꯨꯜ ꯇꯧꯈ꯭ꯔꯕꯅꯦꯕ ꯑꯗꯨ ꯇꯇꯕꯤ ꯉꯥꯡꯕ ꯂꯩ
ꯅꯠꯇꯦ ꯃꯍꯧꯁꯥꯁꯨ ꯀꯣ ꯃꯍꯧꯁꯥꯁꯨ ꯑꯌꯨꯛ ꯑꯌꯨꯛ ꯍꯧꯒꯠꯄ ꯍꯦꯛ ꯑꯗꯨꯝ ꯁꯥꯎꯅꯉꯥꯏ ꯌꯥꯝ ꯂꯩꯌꯦꯕꯀꯣ ꯑꯩꯈꯣꯏ ꯁꯥꯎꯅꯤꯡꯉꯥꯏ ꯃꯔꯝ ꯂꯩꯇ꯭ꯔꯁꯨ ꯑꯌꯨꯛ ꯍꯧꯒꯠꯄꯛꯇꯤ ꯂꯣꯏꯅꯃꯛ ꯑꯃ ꯂꯩꯌꯦꯕ ꯑꯗꯨ ꯃꯊꯛꯇ ꯑꯗꯨꯃꯥꯏꯅ ꯇꯧꯔꯗꯤꯀꯣ ꯑꯁꯦꯡꯕ ꯑꯩ ꯑꯩꯗꯤ ꯁꯤꯅꯤ ꯑꯩꯗꯤꯀꯣ ꯑꯩꯗꯤ ꯏꯁꯥ ꯅꯪ ꯅꯁꯥꯅ ꯈꯪꯉꯦꯅ ꯑꯩ ꯀꯔꯝꯕ ꯃꯤꯔ ꯑꯩꯗꯤ ꯌꯥꯗꯕꯅꯦ ꯑꯦ ꯑꯩꯗꯤ ꯌꯥꯗꯝꯕꯅꯦ ꯑꯗꯨꯒꯨꯝꯕꯅꯦ ꯑꯩꯗꯤ ꯇꯨꯝꯕ ꯌꯥꯎꯔꯣꯏ ꯑꯩ ꯁꯣꯛꯍꯝꯕꯁꯨ ꯌꯥꯎꯔꯣꯏ ꯍꯧꯖꯤꯛꯁꯦ ꯑꯗꯨꯃꯥꯏꯅ ꯇꯧꯔꯗꯤ
ꯑꯗꯨ ꯍꯣꯏ ꯌꯥꯗꯦ ꯑꯗꯨꯔꯁꯨ ꯑꯩꯁꯦ ꯈꯪꯗꯦ ꯀꯩꯅꯣ ꯑꯣꯏꯔꯁꯨ ꯃꯤꯉꯣꯟꯗꯗꯤ ꯑꯗꯨꯝ ꯀꯟꯇ꯭ꯔꯣꯜ ꯇꯧꯅꯉꯥꯏꯅꯤ ꯃꯉꯣꯟꯗ ꯑꯣꯏꯕꯒꯤ ꯑꯩꯒꯤ ꯏꯆꯤꯟꯗꯣ ꯀꯟꯇ꯭ꯔꯣꯜ ꯇꯧꯗꯕꯤꯗ
ꯎꯝ
ꯉꯥꯡꯂꯣꯏꯗꯕ ꯋꯥꯁꯨ ꯉꯥꯡꯕꯅꯦꯕ ꯍꯥꯏꯕꯗꯤ ꯅꯣ ꯎꯝ ꯀꯩꯅꯣꯒꯨꯝꯕꯃꯛ ꯅ ꯅꯠꯇ꯭ꯔꯁꯨ ꯀꯣ ꯉꯥꯡꯂꯣꯏꯗꯕ ꯍꯥꯏꯕꯗꯤ ꯑꯍꯟꯉꯣꯟꯗꯗꯤ ꯑꯗꯨꯃꯥꯏꯅ ꯉꯥꯡꯕꯗꯤ ꯍꯧꯅꯗꯕꯅꯦꯕ
ꯅꯠꯇꯦ ꯅꯪꯅ ꯃꯉꯣꯟꯗ ꯁꯨꯂꯤꯅꯣ ꯍꯥꯏꯈ꯭ꯔꯕꯣ
ꯅꯠꯇꯦ ꯅꯠꯇꯦ ꯆꯤꯟꯗꯗꯤ ꯅꯣꯅꯣ ꯏ ꯗꯣꯟ
ꯇꯦꯁꯇꯔꯣ
ꯍꯣꯏ ꯑꯗꯨꯒ ꯇꯦꯁꯇ ꯍꯥꯏꯌꯦ ꯑꯗꯨꯏꯁꯨ ꯑꯁꯦꯡꯕꯗ ꯁꯨꯃꯥꯏꯅ ꯉꯥꯡꯕ ꯀꯥꯟꯁꯨ ꯑꯩꯗꯣ ꯉꯥꯡꯔꯣꯏꯗꯕ ꯍꯣꯏ ꯑꯪꯍꯟꯉꯣꯟꯗꯗꯤ ꯔꯦꯁ ꯄꯦꯛ ꯑꯃꯗꯤ ꯊꯝꯅꯤꯡꯉꯥꯏꯅꯦꯕ ꯔꯦꯁꯄꯦꯛ ꯑꯃꯅ ꯍꯥꯏꯅꯤꯡ ꯍꯥꯏꯅꯦꯕ ꯑꯗꯨꯁꯨ ꯂꯣꯏ ꯂꯥꯥꯟꯊꯣꯛꯑꯒ ꯄꯔꯁꯅꯦꯜꯒꯤ ꯂꯥꯛꯑꯒ ꯑꯗꯨꯝ ꯗꯥꯏꯔꯦꯛ ꯍꯥꯏꯕꯗꯤ ꯏꯆꯤꯟ ꯀꯟꯕꯗꯣ ꯌꯥꯝꯅ ꯃꯤꯉꯣꯟꯗ ꯑꯗꯨꯃꯥꯏꯅ ꯃꯤ ꯁꯥꯎꯅꯤꯡꯉꯥꯏꯗꯤ ꯋꯥꯗꯣ ꯑꯩꯅ ꯉꯥꯡꯕꯅꯦ ꯃꯈꯣꯏꯗꯨꯕꯨꯗꯤ ꯑꯩꯅꯗ ꯉꯥꯡꯗꯅ ꯉꯥꯡꯕꯅꯦ ꯕꯦꯔꯥꯁꯤꯗꯤ ꯌꯥꯝꯇꯥꯠꯂ
ꯍꯣꯏ ꯍꯣꯏ
ꯕꯤꯀꯁ ꯑꯩ ꯃꯉꯣꯟꯗ ꯔꯦꯁꯄꯦꯛ ꯎꯠꯅꯤꯡꯉꯥꯏꯗꯣ ꯃꯥꯅ ꯁꯣ ꯇꯧꯗꯕꯅꯦꯕ ꯑꯩꯉꯣꯟꯗ ꯑꯗꯨꯗꯣ
ꯎꯝ
ꯑꯍꯟꯖꯨ ꯑꯉꯥꯡꯖꯨ ꯔꯦꯁꯄꯦꯛ ꯑꯩꯈꯣꯏꯅ ꯂꯣꯏ ꯇꯧꯅꯤꯡꯉꯥꯏꯅꯦꯕ ꯑꯗꯨ ꯃꯥꯅ ꯃꯥꯒꯤ ꯔꯦꯁꯄꯦꯛ ꯇꯣ ꯁꯦꯜꯄ ꯔꯦꯁꯄꯦꯛꯇꯣ ꯑꯩꯈꯣꯏ ꯃꯃꯥꯡꯗ ꯃꯥꯡꯍꯟꯈ꯭ꯔꯕꯅꯦꯕ
ꯎꯝ
ꯑꯗꯨꯒꯤ ꯑꯩꯅ ꯑꯗꯨꯛ ꯌꯧꯅ ꯉꯥꯡꯕꯅꯦꯕ ꯑꯍꯟ ꯅꯣꯏꯅ ꯃꯉꯣꯟꯗ ꯑꯩꯅ ꯌꯥꯝ ꯌꯥꯅꯤꯡꯗꯕ ꯑꯣꯏꯔꯁꯨ ꯑꯦꯠꯂꯤꯁ ꯑꯩꯗꯣ ꯔꯦꯁꯄꯦꯛ ꯑꯃꯒ ꯄꯤꯅꯤꯡꯉꯥꯏꯅꯤꯕ ꯃꯤꯉꯣꯟꯗ ꯑꯗꯣ ꯑꯩꯗꯣ ꯀꯩꯅꯣꯝꯃ ꯇꯧꯗ꯭ꯔꯒ ꯑꯗꯨꯒꯤ
ꯈꯪꯉꯤꯗ ꯑꯗꯨ ꯃꯔꯝ ꯂꯩꯔꯝꯒꯅꯤ ꯀꯣ ꯅꯪ ꯑꯩ ꯈꯪꯉꯦ ꯀꯔꯝꯕ ꯃꯤꯔꯅ ꯑꯗꯨꯃꯥꯏꯅ ꯇꯧꯗꯦꯕ ꯀꯣ ꯃꯍꯧꯁꯥ ꯍꯣꯏ꯫ ꯀꯩꯅꯣ ꯃꯔꯝꯗꯤ ꯑꯃ ꯂꯩꯔꯝꯒꯅꯤ ꯑꯗꯨꯒꯤ ꯂꯤꯃꯤꯠ ꯍꯦꯟꯕꯒꯤꯅꯦ ꯃꯥꯒꯤꯗꯣ꯫
ꯂꯩꯌꯦ ꯂꯩꯌꯦ ꯑꯆꯥꯎꯕ꯫ ꯑꯄꯤꯛꯄꯒꯁꯨ ꯅꯠꯇꯦ ꯑꯩꯒꯤ ꯑꯩꯒꯤ ꯋꯥꯔꯤ ꯑꯦꯛꯖꯦꯛꯇꯤ ꯅꯠꯇꯦ꯫ ꯑꯗꯣ ꯑꯩꯉꯣꯟꯗ ꯄꯔꯁꯅꯦꯜꯂꯤ ꯑꯩꯉꯣꯟꯗ ꯍꯤꯠ ꯇꯧꯕ ꯋꯥꯔꯤꯗꯤꯅ ꯑꯗꯨꯝ ꯀꯩꯅꯣꯃꯗꯤ ꯅꯠꯇꯕꯅꯦꯕꯀꯣ꯫ ꯑꯩꯅ ꯁꯥꯎꯕꯒꯗꯣ ꯑꯗꯨꯏꯁꯨ꯫ ꯁꯥꯎꯐꯝꯗꯤ ꯊꯣꯛꯄꯅꯦ ꯕꯤꯀꯁ ꯅꯨꯄꯤ ꯑꯃꯅꯦ ꯑꯩꯁꯨ ꯅꯨꯄꯤ ꯑꯃꯅꯦ ꯅꯨꯄꯤ ꯑꯃ